ꯑꯣ
ꯍꯂꯣ ꯏꯇꯥꯎ ꯇꯥꯔꯕ꯭ꯔꯣ
ꯇꯥꯏ ꯇꯥꯏꯌꯦ ꯅꯨꯡꯉꯥꯏꯕ꯭ꯔꯣ
ꯅꯨꯡꯉꯥꯏꯔꯤ ꯏꯇꯥꯎ ꯅꯨꯡꯉꯥꯏꯔꯤꯌꯦ ꯏꯇꯥꯎꯗꯤ ꯅꯨꯡꯉꯥꯏꯔꯤꯕ꯭ꯔꯣ
ꯑꯗꯨꯝ ꯅꯨꯡꯉꯥꯏꯔꯤ ꯍꯥꯏꯇꯥꯔꯦ ꯌꯥꯝꯅ ꯅꯨꯡꯉꯥꯏꯕ ꯑꯣꯏꯗ꯭ꯔꯒꯁꯨ ꯈꯔꯗꯤ ꯅꯨꯡꯉꯥꯏꯔꯤ
ꯑꯣ ꯏꯇꯥꯎꯕꯨ ꯍꯧꯖꯤꯛꯀꯥꯟꯁꯦ ꯀꯔꯝ ꯀꯔꯝ ꯂꯦꯜꯂꯤꯒꯦꯅꯦ
ꯍꯧꯖꯤꯛꯀꯥꯟꯁꯦ ꯁꯥꯕꯅꯤꯅ ꯑꯁ ꯌꯥꯝ ꯋꯥꯏꯑꯦꯗ
ꯃꯄꯥꯟ ꯏꯄꯥꯟ ꯊꯣꯛꯇ꯭ꯔꯕꯣ
ꯃꯄꯜ ꯏꯄꯥꯜꯁꯤ ꯊꯣꯛꯇꯦ ꯁꯥꯅꯒ ꯁꯥꯕꯅꯦ ꯀꯥ ꯃꯅꯨꯡꯗꯩ ꯂꯦꯡꯗꯦ
ꯑꯁ ꯆꯞ ꯃꯥꯟꯅꯩꯌꯦ ꯑꯩꯁꯨ ꯀꯥ ꯃꯅꯨꯡꯗꯩꯩ ꯂꯦꯡꯗ꯭ꯔꯦ
ꯎꯝ ꯊꯕꯛ ꯏꯟꯈꯥꯡ ꯑꯗꯨ ꯑꯗꯥ ꯑꯝꯇ ꯆꯠꯇ꯭ꯔꯦ ꯇꯧꯔꯤꯁꯦ
ꯏꯇꯥꯎ ꯏꯁꯥ ꯅꯥꯗ ꯌꯦꯛꯇ ꯅꯥꯗ ꯌꯦꯛꯇ ꯂꯩꯕ ꯀꯨ ꯇ꯭ꯔꯣ
ꯅꯥꯕ ꯌꯦꯛꯄ ꯑꯅꯥ ꯑꯩꯌꯦꯛꯇꯤ ꯌꯥꯎꯗꯦꯗ ꯉꯔꯥꯡ ꯃꯣꯔꯣꯛ ꯑꯁꯥꯕ ꯈꯔ ꯆꯥꯥꯁꯜꯂꯨꯕꯩ ꯊꯤ ꯐꯥꯏ ꯑꯗꯨ ꯃꯉꯥꯏꯔꯦ
ꯏꯁ ꯑꯩꯁꯨ ꯆꯞ ꯃꯥꯟꯅꯩ ꯇꯧꯔꯤꯁꯦ ꯑꯩꯁꯨ ꯃꯩꯔꯤꯔꯛ ꯆꯦꯜꯂꯦ
ꯍꯧꯖꯤꯛꯁꯦ ꯐꯤꯕꯝꯁꯦ ꯈꯔ ꯂꯨꯔꯦ ꯀꯣꯂꯦꯖꯇ ꯆꯠꯂꯒ ꯄꯔꯤꯈꯥꯒꯤ ꯑꯦꯗꯃꯤꯠ ꯀꯥꯔꯗ ꯁꯥꯏꯟ ꯂꯧꯗꯧꯕ ꯐꯥꯎꯕ ꯚꯔꯥ ꯂꯩꯇꯗꯅ ꯂꯧꯗ꯭ꯔꯦꯕ
ꯑꯁ ꯌꯥꯝꯅ ꯋꯥꯅ ꯂꯩꯔꯦ
ꯑꯁ ꯈꯔꯗꯤ ꯋꯥꯔꯦ ꯐꯤꯕꯝꯁꯦ ꯑꯥ ꯌꯧꯁꯜꯂꯦ
ꯈꯔ ꯁꯣꯛꯆꯤꯜꯂꯦꯕ
ꯁꯣꯛꯆꯜꯂꯦ ꯁꯣꯛꯀꯤꯡ ꯐꯖꯅ ꯑꯣꯏꯔꯦ ꯏꯇꯥꯎ ꯅꯣꯏ ꯑꯗꯨꯋꯥꯏꯗꯨꯕꯣ ꯌꯨꯝꯊꯛꯇ ꯑꯦꯔꯣꯄ꯭ꯂꯦꯟ ꯄꯥꯏꯕ ꯎꯕ꯭ꯔꯣ
ꯎꯗꯦꯗ ꯀꯥꯏ ꯌꯨꯝꯊꯛꯇꯅꯣ
ꯑꯁ ꯁꯤꯗꯗꯤ ꯑꯦꯔꯣꯄ꯭ꯂꯦꯟꯁꯦ ꯁꯦꯀꯦꯟ ꯈꯨꯗꯤꯡꯒꯤ ꯄꯥꯏꯌꯦ ꯌꯨꯝꯊꯛꯁꯤꯗ
ꯀꯩꯅꯣꯅꯤ ꯏꯇꯥꯎꯗꯤ ꯁꯣꯍꯣꯔꯗꯅꯤ ꯂꯩꯗꯣ ꯁꯣꯍꯣꯔ ꯂꯩꯕꯅꯤꯅ ꯎꯔꯝꯃꯅꯤ
ꯑꯗꯨꯝ ꯄꯪꯄꯥꯏꯗ ꯄꯥꯏ ꯇꯧꯔꯤꯁꯦ
ꯁꯝꯅ ꯈꯦꯠꯇ꯭ꯔꯥ ꯌꯥꯝ ꯀꯟꯅ ꯅꯣꯛꯈꯠꯂꯨꯅꯨ ꯏꯇꯥꯎ ꯑꯃꯨꯛ ꯈꯦꯠꯂꯛꯀꯅꯤ
ꯈꯦꯠꯂꯦ ꯈꯦꯠꯂꯦ ꯌꯥꯗꯦ
ꯅꯨꯃꯤꯗꯥꯡ ꯇꯣꯔꯁ ꯂꯥꯏꯇꯀꯥ ꯊꯥꯟꯖꯤꯜꯂꯨꯅꯨꯀꯣ ꯃꯤꯅ ꯑꯦ ꯄꯥꯏꯂꯣꯠꯅ ꯃꯤꯠ ꯊꯛꯒꯠꯂꯦꯒ ꯍꯥꯏꯔꯛꯀꯅꯦꯕ
ꯀꯩꯅꯣ ꯑꯁꯤꯗ ꯑꯉꯥꯟꯕ ꯑꯃ ꯊꯥꯜꯂꯛꯏꯁꯦ ꯀꯥꯏꯅ
ꯍꯣꯏ ꯀꯩꯅꯣ ꯉꯍꯥꯟꯗ ꯃꯤꯠ ꯊꯛꯀꯠꯂꯤꯍꯦ ꯊꯥꯂꯛꯀꯅꯨꯍꯦ ꯀꯥꯏ ꯍꯥꯏ ꯀꯅꯦꯕ
ꯑꯗꯨ ꯀꯩꯅꯣ ꯇꯧꯕꯁꯦ ꯄ꯭ꯂꯦꯟꯅ ꯄꯥꯏꯕꯁꯦ ꯀꯌꯥꯝ ꯋꯥꯡꯅ ꯄꯥꯏꯕꯖꯥꯠꯅꯣ ꯑꯩ ꯅꯍꯥꯟ ꯄ꯭ꯂꯦꯟ ꯇꯣꯡꯉ ꯂꯥꯛꯄꯗꯣ ꯃꯈꯥ ꯌꯦꯡꯊꯕꯗ ꯑꯗꯨꯝ ꯎꯏ ꯍꯥꯏꯕ
ꯄ꯭ꯂꯦꯟꯁꯦ ꯏꯇꯥꯎ ꯈꯪꯗꯦꯅꯦ ꯃꯤꯇꯔ ꯀꯌꯥ ꯃꯤꯇꯔ-ꯃꯤꯇꯔ -ꯃꯤꯇꯔ-ꯃꯤꯇꯔꯗꯤꯅ ꯁꯦ ꯈꯪꯗꯦꯅꯦ ꯀꯤꯂꯣꯃꯤꯇꯔ ꯑꯅꯤ ꯃꯈꯥꯏꯃꯨꯛ ꯋꯥꯡꯉꯝꯗꯣꯔꯥ
ꯈꯪꯗꯦ ꯐꯨꯠ ꯀꯌꯥ ꯀꯤꯂꯣꯃꯤꯇꯔ ꯀꯌꯥ ꯋꯥꯡꯕꯅꯣ ꯎꯏ ꯍꯥꯏꯕ ꯑꯗꯨꯝ ꯍꯥꯏꯗꯤ ꯅꯍꯥꯟ ꯄꯥꯏꯔꯛꯄꯩ ꯂꯝꯕꯤꯗꯣ ꯑꯩ ꯃꯈꯥꯗ ꯌꯦꯡꯊꯔꯀꯥꯟꯗ ꯃꯈꯥ ꯑꯗꯨꯝ ꯎꯨꯏꯌꯦꯕ ꯃꯣꯏ ꯂꯝꯕꯤ ꯇꯨꯔꯦꯟ ꯆꯦꯟꯕ ꯈꯣꯠꯄ ꯑꯗꯨꯝ ꯎꯏꯌꯦꯕ
ꯐꯣꯟꯗꯨꯕꯨ ꯆꯥꯔꯖ ꯑꯝꯇ ꯇꯧꯒꯦꯅꯦ ꯏꯇꯥꯎ
ꯃꯣꯏꯁꯦ ꯇ꯭ꯔꯣꯄꯣꯁꯐꯤꯌꯔꯗꯗꯤ ꯄꯥꯏ ꯍꯥꯏꯕ꯭ꯔꯥ ꯀꯩꯅꯣꯝ ꯍꯥꯏꯗꯥꯏꯅꯦ ꯑꯗꯨꯃꯥꯏꯅ
ꯍꯣꯌꯦ ꯍꯣꯌꯦ ꯑꯦꯔꯣꯄ꯭ꯂꯦꯟ
ꯈꯪꯗꯦ ꯌꯥꯝ ꯀꯥ ꯍꯦꯟꯅ ꯋꯥꯡꯅꯗꯤ ꯄꯥꯏꯕ ꯃꯥꯥꯟꯗꯦ ꯎꯏ ꯍꯥꯏꯕ ꯀꯩꯅꯣ ꯁꯨꯝ ꯑꯩꯈꯣꯏ ꯑꯅꯛꯄ ꯄꯥꯏꯕꯩꯔꯗꯤ ꯈꯪꯗ꯭ꯔꯦ
ꯕꯥꯏ ꯃꯣꯏꯅ ꯍꯥꯏꯁꯦ ꯑꯌꯥꯝꯕꯅ-ꯁ ꯀꯤꯂꯣꯃꯤꯇꯔ ꯅꯤꯄꯥꯥꯟꯗꯩꯅ ꯇꯔꯥꯃꯥꯊꯣꯏꯕꯧ ꯆꯥꯡꯗ ꯄꯥꯏꯁꯤꯅꯤ ꯁꯤ ꯂꯦꯚꯦꯜꯗꯒꯤ
ꯁꯤ ꯂꯦꯕꯦꯜꯗꯒꯤ
ꯐꯤꯠꯇ ꯍꯥꯏꯔꯒꯅ ꯐꯤꯠꯁꯤ ꯊꯥꯔꯇꯤ ꯊꯥꯎꯖꯟꯗꯩꯅ ꯐꯣꯔꯇꯤꯇꯨ ꯊꯥꯎꯖꯟꯐꯥꯎ ꯃꯔꯛꯇ ꯄꯥꯏꯌꯦ ꯁꯤꯅꯤ
ꯑꯗꯨꯗꯤ ꯑꯩꯅ ꯎꯔꯤꯗꯣ ꯀꯃꯥꯏꯅ ꯇꯧꯔꯤꯖꯥꯅꯣ
ꯑꯗꯨꯅ ꯏꯇꯥꯎ ꯀꯩꯅꯣ ꯇꯧꯕꯩ ꯑꯣꯏꯔꯝꯅꯤ ꯇꯥꯔꯝꯗꯥꯏ ꯑꯣꯏꯔꯃꯅꯤ
ꯇꯥꯔꯝꯗꯥꯏꯗ ꯅꯇꯦꯝꯃꯤ ꯁꯥꯡꯅ ꯄꯥꯏꯔꯤꯉꯩꯗ ꯎꯨꯏꯌꯦꯃꯤ
ꯁꯥꯡꯅ ꯄꯥꯏꯀꯥꯟ ꯎꯨꯏꯌꯦ ꯑꯗ ꯃꯣꯏꯅꯃꯣꯛ ꯇꯝꯄꯥꯛꯀꯨꯝꯕ ꯑꯃ ꯁꯤ ꯂꯦꯚꯦꯜ ꯗꯩ ꯍꯥꯏꯕꯅꯤꯅ ꯑꯃꯨꯛ ꯁꯤ ꯂꯦꯚꯦꯜꯗꯩ ꯑꯃꯨꯛ
ꯁꯤ ꯑꯩꯈꯣꯏꯅ ꯂꯩꯔꯤꯁ ꯁꯤ ꯂꯩꯕꯦꯜꯗꯩꯗꯤ ꯐꯅꯌꯥꯝ ꯋꯥꯈꯠꯄꯅꯤꯗ
ꯋꯥꯡꯉꯝꯅꯦꯕ ꯑꯗꯨꯃꯥꯏ ꯑꯣꯏꯔꯝꯅꯦ ꯑꯗꯨꯒꯤ ꯑꯣꯏꯔꯝꯅꯤ
ꯎꯝ ꯑꯗꯨꯗꯗꯤ ꯑꯁ ꯌꯥꯡꯉꯤꯀꯣ ꯑꯦꯔꯣꯄ꯭ꯂꯦꯟꯒ ꯄꯥꯏꯔꯤꯁꯦ ꯊꯣꯡꯅꯥꯎꯗꯒꯤ ꯑꯦꯔꯣꯄ꯭ꯂꯦꯟ ꯑꯇꯣꯞꯄ ꯄꯥꯏꯒꯤ ꯎꯕꯗ ꯑꯁ ꯈꯨꯌꯥꯡꯗꯤ
ꯎꯨꯝ
ꯑꯈꯣꯏꯅ ꯁꯨꯝ ꯇꯣꯡꯉꯒ ꯐꯝꯃ ꯂꯦꯡꯗꯕꯤ ꯂꯩꯕꯒꯤ ꯈꯪꯗꯕꯅꯦꯕ ꯑꯁ ꯈꯪꯗꯦ ꯆꯥꯎꯈꯠꯄ ꯁꯣꯍꯣꯔꯗ ꯂꯩ ꯑꯗꯨ ꯉꯥꯏ ꯑꯍ ꯅꯨꯡꯉꯥꯏꯐꯝ ꯈꯪꯗꯦ ꯀꯃꯥꯏ ꯇꯧꯕꯅꯣ ꯑꯍꯥ ꯅꯪꯕꯨ ꯑꯗꯨꯝ ꯌꯥꯔꯤꯕ꯭ꯔꯣ ꯂꯩꯕ ꯑꯗꯨꯗ ꯂꯩ ꯑꯗꯨꯕꯣ
ꯂꯩꯕꯗꯤ ꯑꯗꯨꯝ ꯌꯥꯔꯦꯗ ꯏꯇꯥꯎ ꯑꯗꯨꯝ ꯀꯥ ꯍꯦꯟꯅ ꯋꯥꯕ ꯈꯣꯠꯄ ꯑꯗꯨ ꯑꯣꯏꯗ꯭ꯔꯤ ꯍꯧꯖꯤꯛ ꯑꯁ ꯏꯇꯥꯎ ꯁꯣꯔ ꯂꯩꯕ ꯑꯩꯈꯣꯏꯒꯤ ꯅꯤꯡꯁꯥ ꯁꯣꯔ ꯍꯣꯟꯕꯒꯤ ꯑꯋꯥꯕꯁꯨ ꯂꯩꯔꯝꯒꯅꯤꯅꯦ
ꯂꯩꯔꯦ ꯁꯣꯔ ꯍꯣꯟꯕꯗꯤ ꯐꯖꯅ ꯋꯥꯔꯦ ꯀꯥ ꯍꯦꯟꯅ ꯅꯨꯡꯉꯥꯏꯕ ꯑꯣꯏꯗ꯭ꯔꯦꯕ ꯂꯩꯔꯤꯕ ꯁꯔꯥꯎꯟꯗꯤꯡꯁꯦ ꯎ ꯋꯥ ꯏꯍꯧ ꯍꯧꯗꯦ ꯀꯩꯅꯣ ꯂꯩꯔꯤꯁꯦ ꯌꯨꯝꯒꯤ ꯌꯨꯝ ꯉꯥꯛꯇ ꯃꯤꯅ ꯍꯦꯟꯅ ꯃꯁꯤꯡ ꯌꯥꯝꯃꯦ ꯑꯗꯨꯅ ꯀꯥ ꯍꯦꯟꯅ ꯅꯨꯡꯉꯥꯏꯕ ꯑꯣꯏꯗ꯭ꯔꯦ
ꯏꯇꯥꯎ ꯑꯗꯨꯝ ꯄꯥꯏꯌꯨꯀꯣ ꯑꯩꯖꯦ ꯀꯩꯅꯣꯝꯇꯥ ꯇꯧꯒꯦ
ꯚꯥꯏꯕ꯭ꯔꯦꯁꯟꯁꯤ ꯌꯥꯝ ꯂꯥꯛꯑꯦ ꯐꯣꯟꯁꯦ ꯅꯨꯃꯤꯠ ꯃꯨꯠ ꯑꯃꯇ ꯊꯝꯒꯦ
ꯊꯥꯝ ꯃꯦꯕ ꯊꯥꯃꯦ
ꯐꯣꯟꯁꯤ ꯋꯥꯔꯤ ꯁꯥꯟꯅꯕꯗ ꯚꯔꯕꯤꯁꯟ ꯆꯠꯄꯁꯤ ꯅꯨꯡꯉꯥꯏꯇꯦꯕ ꯏꯇꯥꯎ
ꯅꯨꯡꯉꯥꯏꯇꯦ ꯑꯁ ꯑꯗꯨ ꯌꯥꯝ ꯆꯨꯝꯕ ꯋꯥꯐꯝꯅꯤꯅꯦ
ꯌꯦꯠꯂꯦꯕ ꯌꯥꯝ
ꯑꯁ ꯈꯔꯗꯤ ꯌꯦꯜꯂꯦ ꯌꯥꯝꯗ꯭ꯔꯒꯁꯨ ꯈꯔꯗꯤ ꯌꯦꯠꯂꯦ
ꯅꯨꯄꯤ ꯑꯃꯥ ꯁꯨꯝ ꯋꯥꯔꯤ ꯁꯥꯟꯅꯔꯨꯕ ꯏꯃꯥꯟꯅꯕꯤ ꯃꯥꯗꯤ ꯁꯝ ꯃꯥꯗꯤ ꯁꯨꯝ ꯃꯦꯁꯦꯖ ꯊꯥꯔꯛꯄ ꯑꯩꯉꯣꯟꯗ
ꯅꯪꯁꯨ ꯏꯃꯥꯟꯅꯕꯤꯗꯨꯗꯕꯨ ꯀꯔꯤ ꯋꯥꯔꯤ ꯁꯥꯖꯜꯂꯣꯏꯅꯣ ꯁꯨꯝ ꯃꯦꯁꯦꯖ ꯊꯥꯍꯜꯂꯤꯁꯤꯕꯣ
ꯈꯪꯗꯦ ꯑꯩꯗꯨ ꯏꯁꯥ ꯅꯥꯏ ꯑꯗꯨꯅ ꯃꯥꯗꯣ ꯀꯃꯥꯏ ꯀꯃꯥꯏꯅ ꯇꯧꯕꯅꯣ ꯁꯨꯝ
ꯑꯁ ꯅꯪ ꯅꯥꯏ ꯑꯃꯨꯛꯍꯥꯏꯖꯜꯂꯨꯔꯦ ꯃꯤ ꯅꯨꯡꯉꯥꯏ ꯇꯅꯕ ꯅꯨꯄꯤꯗꯤ ꯊꯝꯃꯣꯏ ꯃꯤ ꯄꯦꯠꯄꯅꯤꯅ ꯀꯃꯥꯏꯅ ꯇꯧꯔꯤꯅꯣ ꯀꯩꯗꯧꯔꯤꯅꯣ ꯑꯗꯨꯝ ꯍꯪꯉꯛꯅꯕ ꯅꯪꯁꯨ ꯑꯗꯨꯃꯨꯛ ꯍꯥꯏꯖꯤꯜꯂꯨꯏꯗꯨ
ꯍꯪꯉꯔꯣꯏ ꯍꯪꯉꯔꯣꯏ ꯍꯧꯕꯗꯤ ꯑꯩꯅ ꯐꯔꯦꯅ ꯍꯥꯏꯈ꯭ꯔꯅꯤ
ꯀꯩꯁꯨ ꯇꯧꯗ꯭ꯔꯦ ꯑꯩꯈꯣꯏ ꯑꯁ ꯑꯅꯥꯕꯅ ꯉꯝꯕ ꯃꯤ ꯅꯠꯇꯦ ꯀꯥꯏꯅ ꯍꯥꯏꯗ꯭ꯔꯣ
ꯃꯥꯅꯦ ꯃꯥꯅꯦ ꯑꯗꯨꯅꯦ ꯍꯥꯏꯖꯦ ꯑꯗꯣ ꯈꯪꯗꯦꯅꯦ ꯍꯣꯔꯦꯟ ꯑꯃꯨꯛ ꯐꯣꯟ ꯇꯧꯁꯤꯜꯂꯛꯀꯗ꯭ꯔꯅ ꯄꯥꯈꯠꯂꯤꯅꯤ ꯑꯩꯒꯤ ꯐꯣꯟ ꯇꯧꯁꯤꯟ ꯂꯛꯑꯗꯤ ꯃꯣꯢ ꯏꯇꯥꯎ ꯏꯕꯥꯅꯤ ꯋꯥꯔꯤ ꯁꯥꯟꯅ ꯀꯥꯏꯅ ꯐꯣꯟꯗꯣ ꯇꯣꯏꯁꯤꯟ ꯂꯗꯤ ꯑꯃꯨꯛ ꯁꯟ ꯂꯥꯛ ꯁꯗꯣꯏꯅꯤꯗꯣ
ꯇꯧꯔꯛ ꯀꯥꯅꯣꯌꯨ ꯇꯧꯔꯛ ꯀꯅꯣꯌꯨ
ꯍꯣꯏ ꯌꯥꯝ ꯄꯣꯇꯛ ꯇꯠꯇꯨꯅꯤ ꯍꯧꯖꯤꯛ
ꯎꯝ ꯕꯥꯥꯞ ꯇꯥꯗꯕꯨ ꯇꯧꯅꯨꯌꯨ ꯉꯥꯎꯁꯤꯟꯅꯅꯨ ꯍꯥꯏꯌꯦ
ꯉꯥꯎꯁꯤꯟꯅꯕ ꯌꯥꯗꯦꯅ
ꯑꯁ ꯀꯩꯅꯣ ꯁꯤꯟꯗꯦꯛꯁꯤ ꯏꯁꯤꯡ ꯆꯤꯡꯉꯒ ꯍꯛꯇ ꯃꯨꯛ ꯊꯠꯇ꯭ꯔꯕ ꯀꯩꯅꯣ ꯂꯣꯏꯅ ꯄꯥꯊꯔꯅꯤ ꯇꯧꯔꯤ
ꯂꯣꯏꯅ ꯍꯩꯊꯔꯕ꯭ꯔꯗꯤ
ꯂꯣꯏꯅꯥ ꯍꯩꯊ ꯍꯩꯗꯔꯦ ꯁꯤꯗꯤ ꯁꯦꯒꯥꯏꯔꯦꯍꯦ
ꯑꯩꯈꯣꯏꯁꯨ ꯃꯄꯨꯅ ꯐꯣꯟ ꯇꯧꯔ ꯇꯧꯔ ꯉꯥꯡꯕꯗ ꯍꯧꯖꯤꯛꯇ ꯉꯥꯡꯈꯤꯗ꯭ꯔꯦ
ꯑꯩꯈꯣꯏꯗꯤ ꯂꯩꯔꯤꯕ ꯖꯤꯕꯁꯤꯅ ꯏꯁꯤꯡ ꯊꯥꯔꯝꯃꯤ ꯑꯗꯨꯒ ꯊꯣꯟꯖꯜꯂ ꯀꯣꯏꯕ ꯆꯠꯊꯣꯛꯑꯦ ꯍꯜꯂꯛꯄꯗ ꯃꯄꯨ ꯉꯥꯏ ꯂꯩꯔꯝꯃꯤ ꯂꯣꯏ ꯃꯩꯒ ꯃꯨꯊꯠꯂꯒ
ꯎꯝꯝ ꯑꯩꯈꯣꯏꯅ ꯑꯩꯈꯣꯏꯅꯗꯤ ꯇꯧꯕ ꯅꯠꯇꯕ ꯂꯩꯃꯤꯟꯅꯕ ꯃꯊꯛ ꯀꯥꯡꯕꯨꯗꯨꯅ ꯊꯥꯔꯝꯃꯒ ꯃꯣꯏꯁꯨ ꯊꯣꯛꯑꯖꯥꯠꯅꯤ ꯑꯩꯈꯣꯏꯁꯨ ꯕꯣꯣꯔꯒ꯭ꯔꯥꯎ ꯆꯠꯄ ꯃꯄꯨꯗꯣ ꯚꯤꯗꯤꯑꯣ ꯀꯣꯜ ꯍꯥꯟꯅ ꯇꯧꯔꯛꯑꯦ ꯀꯥꯏꯗ ꯂꯩꯔꯤꯅꯣꯅ ꯑꯩꯈꯣꯏꯅ ꯑꯩꯈꯣꯏꯗꯤ ꯕꯣꯜ ꯀꯥꯎꯆꯜꯂꯛꯑꯦꯅ ꯚꯤꯗꯤꯑꯣ ꯀꯣꯜꯗꯨꯗ ꯑꯣꯛꯑꯒ ꯁꯤꯗ ꯆꯠꯂꯤ ꯈꯣꯠꯂꯦꯅ ꯑꯩꯈꯣꯏꯗ ꯍꯥꯏꯗ ꯍꯥꯏꯕ ꯃꯄꯨꯗꯨꯅ ꯃꯊꯛ ꯏꯁꯤꯡ ꯃꯨꯠꯊꯠꯇꯦ ꯁꯤꯅꯤ ꯍꯥꯏꯔꯤꯁꯦ ꯑꯩꯈꯣꯏ ꯊꯥꯔꯝꯗꯦ ꯑꯩꯈꯣꯏꯗꯤ ꯊꯣꯛꯑꯦ ꯑꯩꯈꯣꯏ ꯊꯣꯛꯄ ꯀꯨꯏꯔꯦ ꯑꯩꯈꯣꯏꯗꯤ ꯐꯨꯠꯕꯣꯜ ꯒ꯭ꯔꯥꯎꯟꯗ ꯂꯩꯔꯦ
ꯑ
ꯍꯣꯏ ꯅꯠꯇꯦ ꯃꯊꯛ ꯂꯩꯍꯧꯕ ꯀꯥꯡꯕꯨꯅ ꯑꯣꯏꯔꯝꯅꯤ ꯍꯥꯏꯗꯤ ꯑꯩꯈꯣꯏꯅ ꯇꯧꯗꯕꯤꯅꯤꯅ ꯃꯊꯛꯅ ꯃꯊꯛ ꯀꯥꯡꯪꯕꯨꯗꯤꯗꯤ ꯑꯃꯨꯛ ꯌꯥꯝ ꯀꯥꯎꯒꯠꯂꯦꯕ ꯏꯁꯤꯡ ꯊꯥ ꯇꯔꯥ ꯑꯃꯊꯠꯄꯗꯣ
ꯍꯗꯣ ꯈ꯭ꯋꯥꯏꯁꯨ ꯑꯣꯏꯕ ꯊꯕꯛꯅꯤꯗꯤ
ꯍꯜꯂꯛꯀꯥꯟꯗ ꯑꯥ ꯂꯝꯕꯤ ꯌꯧꯔꯦꯕ ꯏꯁꯤꯡ ꯆꯦꯟꯗꯕꯒꯤ ꯏꯁꯤꯡ ꯆꯣꯠꯄꯗꯣ ꯂꯝꯕꯤ ꯌꯦꯡꯉꯩ ꯁꯣꯜꯂꯦ
ꯐꯖꯌꯥꯔꯤꯅꯤ ꯃꯣꯏꯗꯣ
ꯎꯝ
ꯌꯥꯏꯅꯦ
ꯑꯗꯨꯏ ꯃꯄꯨꯅ ꯑꯣ ꯌꯥꯔꯦ ꯌꯥꯔꯦꯅ
ꯅꯅ ꯇ ꯍꯣꯏꯗꯤ ꯀꯥꯔꯦꯅ
ꯎꯝ ꯑꯩꯈꯣꯏꯗꯤ ꯑꯃꯨꯛ ꯀꯨꯏꯅꯁꯨ ꯂꯩꯔꯦꯅ ꯑꯩꯈꯣꯏꯅ ꯇꯧꯒꯗꯕ ꯃꯣꯏ ꯃꯣꯏ ꯈꯪꯉꯤꯅꯦꯕ ꯃꯄꯨꯗꯣ ꯍꯥꯏꯗꯤ ꯀꯨꯏꯅ ꯂꯩꯔꯕꯅꯤꯅ ꯏꯁꯤꯡ ꯊꯥ ꯑꯃꯨꯊꯠꯄ ꯍꯥꯏꯁꯦ ꯑꯩꯈꯣꯏ ꯑꯗꯨꯝ ꯇꯧꯔꯛꯏꯅꯤꯅ
ꯎꯝ
ꯅꯣꯡꯉꯗ ꯏꯁꯤꯡ ꯄꯥꯍꯜꯂꯛꯇꯦꯕ ꯑꯩꯈꯣꯏꯅ ꯂꯩꯔꯤꯀꯥꯟꯗ
ꯑꯗ ꯑꯗꯨꯝ ꯈꯪꯁꯨ ꯈꯪꯕꯅꯤꯗ ꯑꯗꯨꯝ ꯍꯥꯏꯗꯤ ꯀꯨꯏꯅ ꯂꯩꯃꯤꯟꯅꯔꯒꯗꯤ ꯑꯃꯨꯛꯁꯨ ꯍꯥꯏꯕꯁꯨ ꯃꯣꯏꯁꯨ ꯀꯩꯁꯨꯁꯨ ꯉꯝꯃꯣꯏꯑꯕ ꯅꯣꯡ ꯐꯥꯗꯣꯛ ꯁꯣꯏꯔꯒꯁꯨꯀꯣ
ꯑꯩꯈꯣꯏꯗꯨ ꯑꯃꯨꯛ ꯍꯥꯏꯗꯤ ꯅꯣꯡ ꯐꯥꯗꯣꯛ ꯁꯣꯏꯨꯔꯁꯨ ꯇꯧꯋꯦ ꯑꯗꯣ ꯍꯥꯏꯗꯤ
ꯎ
ꯑꯩꯈꯣꯏꯅ ꯂꯩ ꯃꯇꯝꯗ ꯑꯩꯈꯣꯏ ꯈꯛꯇꯪ ꯂꯩ ꯃꯇꯝꯗꯗꯤ ꯏꯁꯤꯡꯗꯣ ꯑꯗꯨꯃꯥꯏꯅ ꯄꯥꯕꯗ ꯇꯧꯗꯦꯕ ꯀꯩꯁꯨ ꯃꯣꯏ ꯑꯐꯠ ꯂꯥꯛꯄꯗꯒꯤ ꯁꯨꯝ ꯇꯣꯏꯈꯠꯂꯛꯄꯗꯣ ꯃꯣꯏ ꯂꯥꯛꯄꯗ ꯏꯣ ꯈꯦ ꯄꯨꯅ ꯑꯣꯣ ꯈꯦ ꯄꯨ ꯁꯨꯝ ꯊꯪꯅꯕ ꯌꯨꯝꯅꯒ ꯁꯨꯝ ꯃꯄꯨꯗ ꯍꯥꯏꯕꯗꯨ ꯑꯦ ꯏꯁꯤꯡꯁꯤ ꯊꯥꯔ ꯊꯥꯔꯒ ꯃꯨꯊꯠꯇꯦ ꯈꯣꯠꯇꯦꯅ ꯁꯨꯝ ꯍꯥꯏꯔꯛꯄꯗꯩ ꯃꯄꯨꯗꯨꯅ ꯑꯃꯨꯛ ꯑꯩꯈꯣꯏꯗ ꯁꯨꯝ ꯍꯥꯏꯔꯛꯄꯗꯣꯏꯅꯤꯗ ꯑꯗ ꯑꯩꯈꯣꯏꯅ ꯅꯠꯇꯦꯗꯤ ꯑꯗꯨꯝ ꯈꯪꯉꯤ ꯄꯣꯠꯅꯦ ꯃꯄꯨꯗꯨꯁꯨ ꯍꯥꯏꯗꯤ ꯂꯩꯃꯤꯟꯅꯥꯅꯤꯁꯤꯗ ꯆꯍꯤ ꯑꯃ ꯚꯥꯔꯦ ꯂꯩꯃꯤꯟꯅꯔꯛꯄ ꯆꯍꯤ ꯑꯃ ꯐꯥꯔꯦ ꯁꯤꯒꯤ ꯀꯥꯁꯦ ꯂꯩ ꯑꯩ ꯃꯃꯥꯡ ꯑꯦꯄ꯭ꯔꯤꯜꯗ ꯂꯔꯛꯄꯅꯦ ꯍꯧꯖꯤꯛ ꯑꯦꯄ꯭ꯔꯤꯜ ꯍꯦꯜꯂꯦ ꯃꯤ ꯌꯧꯔꯦ ꯑꯗꯨꯅ ꯑꯩꯈꯣꯏꯅ ꯇꯧꯔꯨꯕꯣ ꯈꯪꯉꯤꯗꯅ ꯑꯦ ꯀꯌꯥꯝ ꯀꯥꯏ ꯀꯥꯏꯗꯦꯗꯣ ꯑꯗꯨ ꯂꯩꯔꯝꯕ ꯃꯈꯩꯗꯨꯗꯤ ꯃꯃꯥꯡ ꯅꯕꯦꯝꯕꯔꯗ ꯂꯥꯛꯑꯦ ꯍꯟꯗꯛ ꯀꯩꯅꯣꯗꯣ ꯍꯣꯡꯈ꯭ꯔꯦ ꯍꯟꯗꯛ ꯃꯦ ꯍꯧꯔꯛꯄꯩ ꯃꯦ ꯍꯧꯗ꯭ꯔꯤꯀꯥꯟꯗ ꯃꯤ ꯍꯧꯖꯤꯛꯀꯥꯟꯗ ꯃꯤ
ꯍ ꯀꯥꯁꯦ ꯈꯔ ꯅꯨꯡꯉꯥꯏꯕ ꯈꯣꯠꯄ ꯂꯩꯔꯒꯗꯤ ꯗꯤ ꯑꯗꯨꯝ ꯀꯨꯏꯅ ꯁꯥꯡꯅ ꯂꯩꯗꯕ ꯌꯥꯏ ꯌꯨꯝꯕꯨ ꯅꯨꯡꯉꯥꯏꯔꯒꯗꯤꯀꯣ
ꯨꯝꯃꯕꯨ ꯃꯁꯦ ꯎꯒ ꯭ꯔꯦ ꯂꯥꯛꯑꯣꯅ ꯀꯧꯅꯤ ꯂꯥꯛꯇ꯭ꯔꯦ ꯃꯤꯅ ꯌꯨꯝꯕꯨꯁꯤꯅ ꯂꯥꯛꯇ꯭ꯔꯣ
ꯎꯝ
ꯑꯩꯈꯣꯏꯅ ꯑꯃꯨꯛ ꯌꯨꯝꯕꯨꯁꯦ ꯑꯩꯈꯣꯏꯅ ꯀꯧꯔꯦ ꯀꯧꯔꯁꯨꯐꯥꯎ ꯂꯥꯛꯇꯦ ꯌꯨ ꯊꯛꯁꯤ ꯌꯥꯗꯦꯅ ꯍꯥꯏꯔ ꯂꯩꯔꯦ
ꯌꯨꯝꯕꯨ ꯅꯨꯡꯉꯥꯏꯇ꯭ꯔꯒꯗꯤ ꯅꯨꯡꯉꯥꯏꯇꯦ ꯀꯥ ꯅꯨꯡꯉꯥꯏꯇꯕꯁꯨ ꯅꯨꯡꯉꯥꯏꯇꯦ
ꯌꯨꯝꯕꯨꯗꯣ ꯑꯩꯈꯣꯏ ꯁꯤꯗꯒꯤ ꯌꯥꯝ ꯂꯥꯞꯅ ꯂꯩꯌꯦꯕ
ꯎꯝ
ꯁꯤꯗꯒꯤ ꯀꯤꯂꯣꯃꯤꯇꯔ ꯑꯍꯨꯝ ꯃꯔꯤꯃꯨꯛ ꯂꯥꯞꯄꯅꯦ ꯃꯥꯏ ꯂꯩ ꯌꯨꯝꯗꯣ ꯂꯩꯃꯤꯟꯅꯗꯕꯃꯤꯅ ꯂꯍꯥꯎ ꯀꯧꯁꯨ ꯄꯥꯛ ꯂꯥꯅꯤꯡꯗꯕ ꯑꯗꯨꯝ ꯅꯣꯏ ꯉꯝꯅ ꯉꯝꯅꯕꯝ ꯂꯩꯔꯨꯁꯤꯅꯦ ꯍꯥꯏꯕ ꯍꯥꯏꯁꯦ
ꯅꯣꯏ ꯊꯣꯛꯄ ꯑꯗꯨꯝ ꯇꯧꯧꯕꯅ
ꯇꯧ ꯅꯣꯏ ꯌꯨꯝꯗꯣ ꯅꯣꯏ ꯃꯄꯥꯟꯜꯗ ꯂꯩꯅꯦꯅ
ꯎꯝ ꯌꯥꯏ ꯌꯥꯏ ꯌꯥꯝꯊꯤ ꯐꯩ ꯑꯗꯨ ꯌꯥꯝꯊꯤ ꯅꯩꯔꯦ ꯑꯗꯣ ꯋꯥꯔꯤꯁꯦ ꯂꯣꯏꯁꯤꯜꯂꯁꯤꯀꯣ
ꯁꯥꯡꯉꯕ꯭ꯔꯣ
ꯊꯥꯡꯉꯦ ꯍꯥꯡꯉꯦ
ꯑꯦꯁ ꯈꯪꯉꯎꯗꯦ ꯍꯦ
ꯇꯃꯒꯦꯀꯣ
ꯍꯣꯏ ꯊꯝꯃꯣ ꯊꯝꯃꯣ